ꯇꯥꯕ꯭ꯔꯣ ꯑꯥ ꯍꯣꯏ ꯃꯥꯅꯦ ꯋꯥꯔꯤ ꯅꯨꯡꯉꯥꯏꯔꯤ ꯀꯥꯟꯗ ꯑꯃꯨꯛꯀ ꯑꯃꯨꯠ
ꯑꯥ ꯃꯇꯝ ꯇꯥꯕꯒꯤ ꯑꯣꯏꯔꯝꯅꯤ
ꯍꯣꯏ ꯃꯥꯅꯦ ꯑꯗꯣ ꯍꯧꯖꯤꯛ ꯑꯣꯏꯔꯗꯤ ꯑꯩꯁꯨ ꯆꯥꯛ ꯊꯣꯡꯕ ꯆꯠꯒꯦ ꯑꯃꯨꯛꯀ ꯇꯧꯁꯤ ꯁꯦ ꯑꯅ ꯇꯧꯔꯛꯄꯅꯦ ꯌꯥꯏꯀꯣ
ꯌꯥꯏꯌꯦ ꯌꯥꯏꯌꯦ ꯑꯇꯣꯞꯄꯗ ꯇꯧꯕꯗꯤ ꯃꯇꯝꯁꯨ ꯌꯥꯝ ꯂꯧꯕ ꯑꯃ ꯑꯅꯤ ꯈꯛꯇꯁꯨ ꯇꯧꯕꯤꯕ
ꯎꯝ ꯑꯩꯗꯣ ꯑꯁ ꯃꯤ ꯑꯇꯩꯗꯁꯨ ꯇ꯭ꯔꯥꯏ ꯁꯨꯔ ꯇꯧꯔꯁꯨꯀꯣ
ꯍꯥꯏ
ꯆꯠꯇꯕꯀꯣ ꯃꯣꯏꯒꯤ ꯅꯝꯕꯔꯁꯤꯡꯗꯣ ꯑꯗꯨꯒꯤ ꯅꯪꯉꯣꯟꯗꯗꯤ ꯌꯥꯝ ꯆꯠꯂꯤ
ꯅꯣꯏꯗꯤ ꯀꯥꯏꯗ ꯂꯩꯕ꯭ꯔꯣ ꯍꯥꯏꯕꯗꯤ ꯇꯝꯄꯥꯛꯇ ꯂꯩꯕ꯭ꯔꯣ ꯍꯧꯖꯤꯛ ꯍꯧꯖꯤꯛ ꯈꯨꯟꯗ ꯂꯩꯕ꯭ꯔꯣ
ꯍꯣꯏ ꯇꯝꯄꯥꯛꯇ ꯂꯩꯌꯦꯦ
ꯑꯣ ꯌꯨꯝ ꯑꯣꯏꯅ ꯂꯩꯕ꯭ꯔꯣ
ꯅꯠꯇꯦ ꯔꯦꯟ ꯑꯣꯏꯅ ꯂꯩꯕꯅꯦ ꯑꯩꯈꯣꯏ ꯕꯔꯥ ꯑꯣꯏꯅ ꯂꯩꯌꯦ
ꯐꯩꯗ ꯎꯝ ꯀꯩꯀꯩ ꯊꯕꯛ ꯇꯧꯔꯒ
ꯑꯩꯗꯤ ꯑꯅꯥꯕ ꯌꯦꯡꯕ ꯂꯥꯛꯄꯅꯦ ꯁꯦꯕꯥ ꯇꯧꯅꯤꯡꯉꯦ
ꯑꯣ ꯑꯣ ꯑꯁ ꯑꯅꯥꯕꯁꯤ ꯌꯥꯝ ꯋꯥ ꯍꯥꯏꯕꯗꯤ ꯏꯃꯨꯡ ꯑꯃꯗ ꯑꯅꯥꯕ ꯑꯃ ꯂꯩꯔꯗꯤꯀꯣ ꯂꯣꯏꯅꯃꯛ ꯋꯥꯕꯅꯦ
ꯃꯥꯗꯣ ꯑ ꯏꯆꯦꯗꯣ ꯃꯥꯗꯣ ꯄ꯭ꯔꯦꯒꯅꯦꯟ ꯑꯣꯏꯕꯀꯣ
ꯑꯣ ꯑꯣ ꯑꯣ
ꯑꯗꯨꯒꯤ ꯃꯥꯗꯣ ꯈꯔ ꯋꯥꯕ ꯃꯥꯜꯂꯦ ꯁꯦꯕꯥ ꯇꯧꯅꯤꯡꯉꯥꯏ ꯂꯥꯛꯑꯣ ꯍꯥꯏꯕ
ꯍꯟꯅꯦ ꯑꯈꯣꯏꯁꯨ
ꯑꯩꯈꯣꯏ
ꯎꯝ
ꯍꯩꯌꯣ
ꯑꯩꯏꯗꯤ ꯅꯪ ꯍꯥꯏꯒꯦꯔꯅ ꯑꯃꯨꯛ ꯇꯨꯃꯤꯟ ꯂꯩꯔꯒ
ꯅꯅꯪ ꯑꯗꯨꯝ ꯍꯥꯏꯌꯣꯗ
ꯑꯈꯣꯏꯁꯨꯅꯦ ꯉꯔꯥꯡ ꯏꯆꯦ ꯆꯠꯂꯦ ꯍꯥꯏꯕꯗꯣ ꯕꯖꯥꯔꯗ ꯑꯅꯥꯕ ꯃꯅꯥꯛ ꯇ ꯆꯠꯇꯣꯏꯅꯦꯕ
ꯑꯣ
ꯑꯩꯈꯣꯏ ꯑꯩꯒꯤ ꯏꯃꯥꯒ ꯄꯣꯛꯃꯤꯟꯅꯕ ꯃ ꯂꯩꯌꯦꯕ ꯃꯆꯟꯅꯨꯄꯤ ꯑꯗꯨꯝ ꯕꯖꯥꯔꯗ ꯌꯨꯝ ꯃꯥ ꯌꯨꯝ ꯄꯥꯟꯕ ꯍꯥꯏꯗꯤ ꯑꯥꯔꯅ ꯍꯧꯕ ꯂꯝꯗꯣ
ꯑꯝ
ꯑꯗꯨꯗ ꯑꯗꯨꯗ ꯎꯝ ꯃꯥꯏ ꯅꯨꯄꯥꯗꯣ ꯀꯩꯅꯣ ꯇꯧꯕ ꯅꯥꯕ ꯗꯥꯏꯕꯦꯇꯤꯁ ꯅꯥꯕꯗꯒꯤ ꯃꯊꯪ ꯃꯊꯪ ꯂꯩꯅꯥ ꯖꯥꯠꯖꯥꯠ ꯆꯪꯂꯒ
ꯑꯣ
ꯅꯨꯄꯤꯁꯨ ꯋꯥꯡꯕ ꯃꯥꯒꯤ ꯑꯗꯨꯒꯤ ꯆꯠꯀꯦ ꯇꯧꯕꯅꯦꯕ
ꯑꯣ
ꯑꯁ ꯌꯥꯝ ꯋꯥꯏꯔꯦ ꯑꯩꯈꯣꯏ ꯈꯨꯟꯅꯁꯨ ꯄꯥꯛ ꯆꯠꯄ ꯌꯥꯗꯕ ꯃꯣꯏꯅꯁꯨ ꯌꯥꯝ ꯅꯥꯔꯒ ꯂꯩꯕ ꯆꯠꯇꯤ ꯆꯠꯅꯤꯡꯕ ꯑꯗꯨꯒꯤ
ꯑꯁ ꯑꯩꯈꯣꯏꯁꯨ ꯋꯥꯏꯅꯦ ꯅꯨꯄꯤꯒꯤ ꯀꯦꯕꯥ ꯇꯧꯕꯁꯦ ꯃꯣꯏꯗꯤ ꯆꯥꯅꯤꯡꯕ ꯐꯥꯎꯗꯕ ꯃꯥꯜꯂꯦ ꯑꯗꯣ
ꯑꯍꯣꯏ
ꯑꯈꯣꯏꯅ ꯁꯦꯝꯕꯤꯕꯁꯤꯡꯗꯣ ꯆꯥꯅꯤꯡꯗꯦ ꯆꯥꯅꯤꯡꯗꯦ ꯍꯥꯏꯔꯒ ꯑꯁ ꯁꯧꯒ꯭ꯔꯤꯉꯛꯇ ꯆꯥꯕꯀꯣ ꯃꯥꯗꯣ
ꯑꯍꯥ ꯍꯥ ꯁꯧꯒ꯭ꯔꯤ ꯌꯥꯝ ꯂꯩꯌꯦ ꯑꯈꯣꯏ ꯌꯨꯝꯗ ꯅꯪ ꯍꯥꯏꯔꯛꯑꯗꯤ ꯅꯛꯅꯔꯝꯃꯗꯤ ꯂꯥꯞꯅꯔ ꯂꯩꯌꯦ ꯅꯪ ꯀꯥꯏ ꯂꯩꯒꯦ ꯍꯥꯏꯕꯁ ꯍꯣꯏ
ꯑꯥ ꯃꯄꯥꯟ ꯂꯝꯗ ꯂꯩꯌꯦ
ꯍꯧꯖꯤꯛ ꯍꯧꯖꯤꯛ ꯃꯄꯥꯜ ꯂꯝꯗ ꯂꯩꯕ꯭ꯔꯣ
ꯍꯣꯏ
ꯑꯣ
ꯑꯈꯣꯏꯒꯤ ꯇꯝꯄꯥꯛꯇ ꯑꯣꯏꯔꯗꯤ ꯌꯥꯝ ꯂꯩꯔꯝꯒꯅꯤ ꯑꯗꯨꯕꯨ ꯃꯄꯥꯟ ꯂꯝꯗ ꯂꯩꯕꯒꯤꯀꯣ
ꯍꯣꯏ
ꯑꯗꯣ ꯁꯧꯒ꯭ꯔꯤꯗꯣ ꯑꯈꯣꯏꯅ ꯊꯥꯗꯤ ꯊꯥꯕꯤꯔꯝꯕꯅꯦ ꯑꯗꯨꯕꯨ ꯃꯣꯏꯒꯤ ꯄꯥꯝꯕꯤꯒꯤ ꯃꯅꯗꯣ ꯂꯣꯏ ꯆꯠ ꯊꯣꯛꯈ꯭ꯔꯦꯕ ꯃꯤ ꯌꯥꯝꯕꯒꯤꯀꯣ
ꯃꯥꯅꯦ ꯃꯥꯅꯦ ꯑꯈꯣꯏꯗꯅ ꯑꯗꯨꯝ ꯁꯤꯠꯇꯕꯤ ꯌꯥꯝ ꯍꯨꯟꯗꯣꯛꯔꯒ ꯂꯩꯌꯦ ꯍꯧꯖꯤꯛ ꯉꯔꯥꯡꯁꯨ ꯌꯨ ꯏꯃꯥꯗꯣ ꯄꯣꯠ ꯌꯣꯜꯂꯦ ꯑꯩꯅ ꯍꯥꯏꯗ꯭ꯔꯣ
ꯑꯣ ꯑꯣ
ꯀꯩꯊꯦꯜꯗ ꯑꯗꯨꯝ ꯄꯣꯠ ꯌꯣꯟꯕꯅꯦꯕ
ꯍꯣꯏ
ꯑꯥ ꯑꯗꯨꯝ ꯑꯗꯣ ꯃꯥ ꯃꯌꯥꯝ ꯂꯧꯁꯤꯜꯂꯦꯕ ꯍꯥꯏꯕꯗꯤ ꯑꯈꯣꯏ ꯏꯃꯥꯗꯣ ꯆꯤꯡꯗꯒꯤ ꯄꯣꯠ ꯂꯧꯔꯒ ꯑꯃꯨꯛ ꯌꯣꯟꯕꯅꯦꯕ ꯃꯥꯅ ꯑꯃꯨꯛ
ꯑꯣ
ꯑꯗꯣ ꯆꯤꯡꯗꯒꯤ ꯄꯨꯔꯛꯄ ꯄꯣꯠ ꯃꯌꯥꯝꯗꯣ ꯊꯝꯕꯅꯦꯕ ꯌꯣꯟꯕ ꯆꯠꯀꯦ ꯍꯥꯏꯅ ꯊꯝꯕꯗꯣ
ꯎꯝ
ꯉꯔꯥꯡ ꯅꯠꯇꯕ ꯅꯍꯥꯟꯗꯣ ꯑꯈꯣꯏ ꯈꯨꯟꯗ ꯑꯗꯨꯝ ꯄ꯭ꯔꯣꯒ꯭ꯔꯥꯝ ꯑꯃ ꯊꯣꯛꯑꯦꯗꯅ ꯈꯨꯗꯛꯇ ꯇꯥꯕ꯭ꯔꯣ ꯅꯪꯁꯨ ꯑꯗꯨꯝ
ꯇꯏꯌꯦ ꯇꯏꯌꯦ ꯍꯣꯏ
ꯑꯗꯨ ꯊꯣꯛꯄꯒꯤ ꯄꯣꯠ ꯌꯣꯟꯕ ꯆꯠꯄ ꯌꯥꯗ꯭ꯔꯦ
ꯑꯥ
ꯑꯗꯨꯒꯤ ꯃꯅꯥꯗꯣ ꯂꯣꯏ ꯄꯠꯄꯒꯤ ꯑꯩꯁꯨ ꯍꯣꯁꯇꯦꯜꯗꯁꯨ ꯄꯨꯔꯛꯑꯦ ꯄꯠ ꯆꯥꯗꯤ ꯆꯥꯕ ꯌꯥꯏꯌꯦꯕꯨ ꯌꯣꯝꯕꯗꯗꯤ ꯈꯔ ꯅꯨꯡꯉꯥꯏꯇ꯭ꯔꯕ ꯃꯅꯥ ꯑꯗꯨꯝ ꯇꯥꯕꯒꯤ ꯂꯣꯏ ꯄꯤꯊꯣꯛꯑꯦ ꯃꯤꯉꯣꯟꯗꯁꯨ ꯑꯗꯨꯝ ꯌꯥꯝ ꯃꯥꯡꯉꯤꯗ
ꯑꯁꯤꯗꯗꯤ ꯁꯧꯒ꯭ꯔꯤ ꯄꯥꯝꯕꯅ ꯂꯣꯏꯗꯧꯔꯦ
ꯍꯣꯏ ꯑꯥ ꯄꯣꯠ ꯌꯣꯟꯕꯁꯤꯡꯁꯦ ꯃꯥꯡꯕꯁꯤ ꯁꯦ ꯑꯁꯤꯒꯨꯝꯕ ꯃꯇꯝꯗꯅꯦꯕ ꯈꯨꯗꯛ ꯈꯨꯗꯛꯇ ꯀꯩꯀꯥ ꯇꯧꯔꯛꯄ ꯑꯁꯤꯒꯨꯝꯕ
ꯍꯣꯏ ꯑꯩꯁꯨ ꯑꯥ ꯄꯣꯠ ꯌꯣꯟꯕ ꯑꯩꯒꯤ ꯏꯃꯥ ꯃꯥꯆꯧꯕꯤꯗꯣ
ꯍꯣꯏ
ꯑꯗꯣ ꯃꯥ ꯃꯥꯁꯨ ꯀꯩꯊꯦꯜꯗ ꯀꯨꯝ ꯄꯣꯠ ꯌꯣꯟꯂꯒ ꯂꯩꯕꯅꯦ ꯑꯗꯣ ꯍꯧꯖꯤꯛꯀꯥꯟꯗꯤ ꯄꯣꯠ ꯌꯣꯟꯗ꯭ꯔꯦ ꯑꯗꯨ ꯑꯗꯨ ꯈꯪꯉꯦꯕ ꯃꯣꯏ ꯄꯣꯠ ꯁꯤꯠꯇꯕ ꯃꯇꯝꯗꯀꯣ
ꯑ ꯑꯩꯈꯣꯏ ꯃꯥꯗꯤ ꯅꯨꯡꯇꯤꯒꯤ ꯌꯣꯜꯂꯦ ꯑꯩꯈꯣꯏ ꯏꯃꯥꯅ ꯈꯣꯏ ꯌꯣꯟꯕ ꯄꯣꯠꯇꯤꯀꯣ
ꯎꯝ
ꯑꯩꯈꯣꯏ ꯈꯨꯟ ꯄꯨꯂꯞꯅꯦ ꯁꯣꯏꯕꯨꯝ ꯌꯥꯝ ꯌꯣꯜꯂꯦ ꯁꯣꯏꯕꯨꯝ ꯈꯪꯕ꯭ꯔꯣ
ꯍꯣꯏ ꯈꯪꯉꯦ
ꯑꯗꯨ ꯌꯥꯝ ꯌꯣꯜꯂꯦ ꯃꯣꯏ
ꯑꯣ ꯁꯣꯏꯕꯨꯝꯁꯨ ꯍꯥꯎꯋꯦ ꯑꯣꯛꯁꯥꯒ ꯁꯣꯡꯔꯒ
ꯍꯣꯏ ꯍꯣꯏ ꯍꯧꯖꯤꯛ ꯍꯧꯖꯤꯛꯇꯤ ꯁꯣꯏꯕꯨꯝꯁꯦ ꯀꯤꯖꯤꯗ ꯆꯤꯡꯗꯒꯤ ꯂꯩꯔꯗꯤ ꯐꯤꯐꯇꯤ ꯄꯤꯌꯦꯕꯀꯣ
ꯑꯣ
ꯑꯗꯨꯒ ꯏꯃꯥꯈꯣꯏꯅ ꯑꯃꯨꯛ ꯁꯤꯛꯁꯇꯤꯗ ꯌꯣꯜꯂꯦꯕ ꯆꯤꯡꯗꯒꯤ ꯐꯤꯐꯇꯤꯒꯤ ꯂꯧꯔꯒ ꯀꯦ ꯖꯤ ꯑꯃꯗ ꯑꯗꯨꯒꯤ ꯅꯨꯇꯤꯒꯤ ꯀꯤꯖꯤ ꯆꯥꯝꯃꯃꯨꯛꯇꯤ ꯌꯣꯜꯂꯦꯕꯀꯣ
ꯑꯣ
ꯎꯝ ꯂꯨꯄꯥ ꯂꯤꯁꯤꯡ ꯑꯃꯒꯨꯝꯕꯗꯤ ꯂꯦꯝꯃꯦ ꯅꯨꯡꯇꯤꯒꯤ ꯑꯁꯤꯒꯨꯝꯕ ꯈꯛꯇ ꯑꯣꯏꯌꯦ ꯍꯥꯏꯗꯤ ꯃꯣꯔꯅꯤꯡ ꯈꯛꯇꯗꯅꯦ ꯄꯣꯠ ꯌꯣꯟꯕ ꯏꯃꯥꯈꯣꯏꯗꯤ
ꯍꯣꯏ ꯄꯣꯠ ꯌꯣꯟꯕꯁꯨ ꯑꯁ ꯄꯩꯁꯥꯗꯤ ꯌꯥꯝ ꯌꯥꯝ ꯂꯥꯛꯄ ꯅꯠꯇꯦꯗ ꯈꯔ ꯈꯔ ꯈꯖꯤꯛ ꯈꯖꯤꯛꯇ
ꯍꯣꯏ ꯍꯣꯏ ꯌꯨꯝꯗꯒꯤ ꯊꯣꯛꯑꯗꯤ ꯐꯕ ꯑꯗꯨ ꯃꯤꯉꯣꯟꯗꯒꯤ ꯑꯃꯨꯛ ꯂꯩꯔꯒ ꯌꯣꯟꯕꯅꯦꯕ ꯑꯩꯈꯣꯏ ꯈꯨꯟꯁꯤꯡꯗꯤ ꯑꯗꯨꯝ
ꯎꯝ ꯍꯧꯖꯤꯛꯀꯥꯟꯗꯤ ꯂꯥꯟ ꯂꯩꯕꯅꯤꯅꯀꯣ ꯄꯣꯠꯁꯤꯡꯁꯨ ꯌꯥꯗꯕ
ꯑ ꯎꯝ
ꯆꯥꯛ ꯊꯣꯡꯕ ꯂꯣꯏꯔꯦ ꯑꯗꯨꯗꯤ ꯅꯪꯒꯤꯗ ꯂꯣꯏꯔꯕ
ꯂꯣꯏꯗꯔꯤ ꯋꯥꯝꯗ ꯇꯥꯔꯦ ꯑꯃꯨꯛ
ꯑꯣ
ꯊꯦꯡꯅ ꯊꯣꯡꯉꯁꯨ ꯌꯥꯏꯌꯦꯗ ꯑꯩ ꯑꯗꯨꯝ ꯂꯩꯗꯅ ꯊꯕꯛ ꯇꯧꯐꯝ ꯂꯩꯇ꯭ꯔꯦ ꯏꯊꯟꯗ ꯂꯩꯕꯒꯤ ꯑꯃꯨꯛ ꯇꯧꯕꯤꯕ ꯑꯗꯨꯝ ꯇꯧꯕ
ꯑꯣ ꯑꯩꯗꯤ ꯏꯊꯟꯗ ꯂꯩꯔꯗꯤ ꯑꯁ ꯆꯥꯅꯤꯡꯅ ꯆꯥ ꯊꯣꯡꯅꯤꯡꯅ ꯊꯣꯡ ꯑꯗꯨꯃꯥꯏꯅ ꯇꯧꯕꯅꯦ ꯅꯪꯗꯤ ꯑꯁ ꯊꯕꯛꯇꯣ ꯌꯥꯝ ꯉꯟꯅ ꯇꯧꯔꯤꯀꯣ
ꯇꯟꯕꯒꯤꯅꯤ ꯉꯟꯅ ꯇꯟꯅ ꯇꯟꯅ ꯑꯃꯃꯝ ꯇꯧꯕꯗꯨ ꯅꯨꯡꯉꯥꯏꯗꯅ ꯍꯧꯖꯤꯛ ꯆꯠꯅ ꯆꯠꯅ ꯊꯕꯛ ꯇꯧꯋꯤꯅꯦ ꯑꯃ ꯑꯃꯨꯛ ꯐꯤꯔꯣꯟ ꯑꯃꯨꯛ ꯊꯥ ꯑꯃ ꯏꯁꯤꯡ ꯑꯃꯨꯛ ꯊꯛ
ꯑꯗꯣ ꯍꯣꯁꯇꯦꯜꯗꯗꯤ ꯃꯤ ꯌꯥꯝ ꯂꯩꯇ꯭ꯔꯣ ꯂꯩꯅꯗ꯭ꯔꯣ
ꯍꯧꯖꯤꯛ ꯑꯩꯒꯤ ꯔꯨꯝꯃꯦꯠꯁꯨ ꯂꯥꯛꯇ꯭ꯔꯤ ꯔꯨꯝꯗ ꯃꯤ ꯑꯅꯤꯅꯤ ꯂꯩꯌꯦꯕꯀꯣ ꯀꯥꯗ ꯑꯗꯨꯒ ꯏꯃꯥ ꯏꯃꯥꯟꯅꯕꯁꯨ ꯑꯥ ꯃꯄꯜ ꯂꯝꯗ ꯆꯠꯈꯤꯕꯅꯦꯕ
ꯑꯣ
ꯃꯤꯁꯤꯡ ꯂꯥꯛꯅꯗ꯭ꯔꯤ ꯍꯣꯏ ꯉꯔꯥꯡ ꯈꯛꯇ ꯀꯥꯕ ꯍꯧꯕꯒꯤ
ꯑꯣ
ꯑꯗꯨꯒꯤ
ꯀꯣꯖꯦꯁ ꯀꯥꯕ꯭ꯔꯥ ꯑꯗꯨꯗꯤ
ꯍꯣꯏ ꯀꯣꯂꯦꯖ ꯀꯥꯗꯦꯗ ꯃꯤ ꯀꯥꯟꯅꯗ꯭ꯔꯤꯗ ꯍꯧꯖꯤꯛ
ꯑꯣꯑꯣ
ꯂꯥꯏꯔꯤꯛ ꯇꯝꯕꯗꯤ ꯄꯖꯅ ꯇꯝꯃꯨꯀꯣ ꯍꯌꯦꯡ
ꯇꯝꯃꯤꯅꯦ ꯍꯣꯏ ꯁꯦꯡꯅ ꯍꯥꯏꯒꯦ ꯍꯟꯗꯛ ꯃꯇꯝꯗꯤ ꯂꯥꯏꯔꯤꯛ ꯇꯝꯃꯤ ꯍꯥꯏꯅ ꯑꯗꯨꯝ ꯃꯤꯅ ꯇꯝꯃꯤ ꯍꯥꯏꯅ ꯇꯝꯕꯗꯨꯗꯤ ꯃꯄꯥꯟ ꯂꯝꯗ ꯊꯕꯛ ꯇꯧꯈꯤꯕꯅ ꯐꯩꯌꯦꯀꯣ
ꯍꯣꯏ ꯀꯥꯟꯅꯗ꯭ꯔꯦ
ꯑꯗꯨꯝ ꯋꯥꯈꯜꯗ ꯑꯗꯨꯝ ꯅꯤꯡꯁꯤꯡꯉꯦꯕ ꯍꯧꯖꯤꯛ ꯍꯧꯖꯤꯛ ꯑꯗꯨꯝ ꯈꯜꯂꯦꯕ
ꯎꯝ
ꯃꯤꯡ ꯈꯛꯇ ꯑꯣꯏꯔꯗꯤ ꯑꯗꯨꯝ ꯀꯥꯟꯅꯗꯦ ꯂꯧ ꯁꯨꯕꯒ ꯆꯞꯃꯤꯟꯅꯩꯌꯦ ꯑꯩꯒꯤ ꯋꯥꯈꯜꯗꯗꯤ
ꯍꯣꯏ ꯂꯧ ꯁꯨꯕꯅ ꯐꯕꯅꯦ ꯑꯩꯈꯣꯏ ꯏꯃꯥ ꯕꯕꯥꯕꯨ ꯈꯔ ꯃꯇꯦꯡ ꯄꯥꯡꯕꯤꯕꯅ ꯐꯕꯅꯦ ꯐꯕꯅꯦꯗ ꯃꯤꯡ ꯈꯛꯇ ꯇꯝꯒꯦ ꯇꯧꯔꯗꯤ
ꯊꯣꯛꯑꯦ ꯍꯥꯏꯕ ꯍꯧꯖꯤꯛ ꯍꯧꯖꯤꯛ
ꯑꯣ ꯑꯗꯨ ꯑꯣꯏꯔꯗꯤ ꯂꯥꯏꯔꯤꯛ ꯀꯟꯅ ꯄꯥꯔꯒ ꯇꯧꯋꯣ ꯅꯪꯁꯨ
ꯍꯥꯏ ꯀꯟꯅ ꯄꯥꯏꯔꯅꯦ ꯑꯗꯣ ꯑꯩꯁꯦ ꯐꯥꯎꯟꯗꯦꯁꯟꯗꯤ ꯈꯔ ꯀꯣ ꯐꯖꯗꯦꯕ ꯑꯩꯁꯦ
ꯑꯗꯨꯝ ꯈꯪꯉꯦ ꯏꯃꯥ ꯏꯄꯥ ꯈꯣꯏꯅꯁꯨ ꯑꯗꯣ ꯑꯩꯁꯦ ꯄꯥꯁ ꯇꯧꯕ ꯄꯥꯛꯎꯗꯦ ꯑꯩꯅ ꯍꯥꯏ ꯁ꯭ꯀꯨꯜ ꯀꯥꯔꯛꯄ ꯀꯩꯀꯥꯁꯦ
ꯑꯣ
ꯑꯗꯨꯝ ꯐꯦꯜ ꯇꯧꯕ ꯑꯗꯣ ꯏꯃꯥ ꯏꯄꯥꯅꯗꯤꯀꯣ ꯏꯆꯦ ꯀꯩꯀꯥ ꯏꯃꯨꯡ ꯑꯣꯖꯥꯅꯁꯨ ꯑꯗꯨꯝ ꯈꯪꯕꯅꯦ ꯑꯩꯁꯤ ꯌꯥꯝ ꯍꯣꯠꯅꯕꯅꯦ ꯄꯥꯁ ꯇꯧ ꯑꯩꯁꯦ ꯂꯥꯏꯔꯤꯛ ꯌꯥꯝ ꯄꯪꯉꯦꯕ ꯅꯉꯣꯟꯗ ꯑꯗꯨꯝ ꯍꯥꯏ ꯍꯥꯏꯒꯦꯀꯣ
ꯌꯥꯏ ꯌꯥꯏ ꯍꯥꯏꯌꯣꯅꯦ ꯀꯥꯏꯁꯨ ꯀꯥꯏꯗꯦꯅ ꯑꯩꯈꯣꯏꯁꯨ ꯑꯗꯨꯝ ꯐꯦꯜ ꯇꯧꯔꯒ ꯂꯥꯛꯄꯅꯤꯗ
ꯂꯥꯏꯔꯤꯛꯁꯦ ꯑꯩꯁꯦ ꯌꯥꯝ ꯄꯪꯉꯦ ꯃꯤꯅ ꯑꯗꯨꯝ ꯀꯩꯅꯣ ꯇꯧꯋꯦ ꯎꯝ ꯑꯗꯣ ꯂꯥꯏꯔꯤꯛ ꯍꯩꯕ ꯃꯤꯁꯤꯡꯅ ꯑꯃꯔꯛ ꯄꯥꯕꯒꯀꯣ
ꯎꯝ
ꯑꯩꯅ ꯃꯔꯤꯔꯛ ꯄꯥꯗꯣꯏꯅꯦ ꯍꯥꯏꯕꯗꯤ ꯃꯣꯏꯒ ꯃꯥꯟꯅꯅꯤꯉꯥꯏ ꯍꯣꯠꯅꯕꯗ ꯌꯥꯝ ꯋꯥꯏꯑꯦꯕ ꯑꯩꯗꯤ
ꯑꯣ ꯂꯥꯏꯔꯤꯛ ꯀꯟꯅ ꯄꯥꯔꯗꯤ ꯑꯗꯨꯝ ꯃꯥꯢ ꯄꯛꯄꯁꯨ ꯑꯣꯏꯕꯅꯤꯗ ꯂꯥꯏꯔꯤꯛ ꯐꯥꯔꯁꯨ ꯀꯟꯅ ꯄꯥꯗ꯭ꯔꯗꯤ ꯑꯁ ꯑꯗꯨꯝ ꯃꯇꯝ ꯂꯦꯟꯂꯒ ꯂꯩꯕ ꯃꯤꯁꯨ ꯌꯥꯝ ꯌꯥꯎꯕꯅꯦ ꯂꯥꯏꯔꯤꯛ ꯀꯟꯅ ꯄꯥꯕ ꯃꯤꯅ ꯃꯤ ꯑꯣꯏꯕꯗꯣ ꯊꯣꯛꯄꯅꯤꯀꯣ
ꯎꯝ ꯃꯤ ꯑꯃꯅ ꯇꯥꯛꯄꯤꯔꯗꯤꯀꯣ ꯊꯨꯅ ꯈꯪꯉꯦꯕ ꯑꯥꯏꯗꯤ ꯎꯝ ꯑꯗꯨꯝ ꯈꯪꯗꯔꯗꯤ ꯏꯊꯟꯗ ꯄꯥꯕ ꯍꯩꯇꯦꯕ ꯑꯗꯨꯝ ꯎꯝ ꯃꯇꯝ ꯌꯥꯝ ꯂꯥꯏꯕꯗꯣ ꯂꯥꯏꯕ ꯀꯣꯏꯁꯟ ꯁꯟꯗ ꯑꯩꯈꯣꯏꯗꯤ ꯑꯥ ꯀꯜꯀꯨꯂꯦꯁꯟꯁꯦ ꯑꯩꯌꯥꯝꯕ ꯇꯧꯋꯦꯕꯀꯣ ꯑꯩꯅ ꯍꯨꯖꯤꯛ ꯍꯨꯖꯤꯛ ꯇꯝꯃꯤꯁꯦ
ꯑꯣ
ꯀꯜꯀꯨꯂꯦꯁꯟ ꯉꯥꯛꯇꯅꯦ ꯑꯅꯧ ꯑꯅꯧ ꯐꯣꯃꯨꯂꯥ ꯑꯗꯣ ꯃꯤꯅ ꯇꯥꯛꯄꯤꯔꯗꯤ ꯑꯣ ꯑꯁꯤꯔꯣ ꯉꯁꯥꯏ ꯃꯇꯝ ꯌꯥꯝ ꯆꯪꯕꯅꯦ ꯑꯩ ꯀꯣꯏꯁꯟ ꯑꯃ ꯐꯥꯕ ꯍꯣꯠꯅꯕꯗ
ꯑꯣ ꯑꯗꯨ ꯑꯣꯏꯔꯗꯤꯀꯣ ꯅꯪꯒꯤ ꯔꯨꯝꯃꯦꯠꯇꯣ ꯈꯔ ꯑꯥ ꯍꯥꯏꯕꯒ ꯇꯧ ꯐꯝ ꯂꯩꯃꯤꯟꯅꯔꯅꯤ
ꯍꯣꯏ ꯑꯩ ꯔꯨꯝꯃꯦꯠꯗꯤ ꯂꯥꯏꯔꯤꯛ ꯁꯨꯛꯄꯥ ꯄꯥꯗ꯭꯭ꯔꯤꯁꯤ
ꯈꯔ ꯍꯥꯏ ꯈꯔ ꯑꯩꯈꯣꯏꯗꯒꯤ ꯍꯦꯟꯅ ꯈꯪꯕ ꯃꯤꯒ ꯂꯩꯃꯤꯟꯅꯕꯁꯨ ꯅꯨꯡꯉꯥꯏꯕꯅꯦ ꯃꯣꯏ ꯗ ꯈꯣꯏꯅ ꯍꯪꯕꯗꯣ
ꯍꯣꯏ ꯑꯗꯨꯕꯨꯀꯣ ꯑꯩ ꯔꯨꯝꯃꯦꯠꯁꯦ ꯒ꯭ꯌꯥꯟ ꯇꯥꯕꯁꯤꯅꯀꯣ ꯃꯥꯗꯤ ꯂꯩꯔ ꯔꯤꯛ ꯄꯥꯗꯨꯁꯨ ꯑꯩꯅ ꯂꯩꯔꯤꯛ ꯄꯥꯔꯗꯤ ꯁꯨꯛ ꯂꯥꯡ ꯂꯥꯡꯗꯦ ꯃꯥꯗꯤ ꯑꯗꯨꯝ ꯒ꯭ꯌꯥꯟ ꯇꯥꯌꯦ ꯃꯤꯠ ꯆꯥꯡꯁꯨ ꯏꯃꯥꯟꯅ ꯑꯗꯨꯝ ꯇꯧꯋꯦ ꯑꯗꯨꯝ ꯃꯥꯅ ꯑꯗꯨꯝ ꯗꯤꯐꯦꯟꯁ ꯇꯧꯋꯦꯕ ꯑꯃꯔꯣꯝꯗꯗꯤ ꯌꯥꯝ ꯐꯩꯌꯦꯕ ꯃꯥꯁꯦ
ꯑꯣ
ꯃꯤ ꯈꯔ ꯔꯨꯃꯦꯠꯗꯤ ꯑꯗꯨꯃꯥꯏ ꯂꯩꯕꯅꯦ ꯃꯃꯥꯟꯅꯕ ꯂꯥꯏꯔꯤꯛ ꯌꯥꯝ ꯄꯥꯅꯤꯡꯔꯁꯨꯀꯣ
ꯎꯝ ꯗꯤꯁꯇꯞ ꯇꯧꯕꯀꯣ ꯌꯥꯝꯅ
ꯍꯣꯏ ꯃꯃꯥꯟꯅꯕ ꯀꯩꯀꯥ ꯑꯥ ꯑꯗꯨꯝ ꯄꯨꯟꯁꯤꯜꯂꯒꯀꯣ
ꯎꯝ
ꯒꯦꯝ ꯁꯅꯥꯁꯦ ꯑꯗꯨꯝ ꯔꯨꯝ ꯑꯃꯗ ꯀꯧꯁꯤꯜꯂꯗꯤꯀꯣ ꯑꯗꯨꯝ ꯁꯥꯎꯅꯤꯡꯉꯝꯅꯤ ꯍꯣꯁꯇꯦꯜ ꯂꯩꯕꯁꯦ ꯅꯨꯡꯉꯥꯏꯕꯁꯨ ꯌꯥꯎꯋꯦ ꯑꯋꯥꯕꯁꯨ
ꯍꯣꯏꯅꯦ ꯃꯤꯗꯣ ꯑꯩꯈꯣꯏ ꯅꯤꯡꯅꯤꯡꯕ ꯇꯣꯉꯥꯟꯕꯒꯤꯀꯣ
ꯍꯣꯏ ꯍꯣꯏ
ꯃꯤꯒꯤ ꯋꯥꯈꯜ ꯋꯥꯈꯜꯁꯦ ꯇꯣꯉꯥꯟꯕꯒꯤ ꯍꯥ
ꯍꯣꯏ ꯂꯥꯏꯔꯤꯛꯀꯤ ꯃꯔꯝꯗꯤ ꯆꯤꯝꯕꯥꯟꯗꯗꯤ ꯌꯥꯝ ꯍꯥꯏꯕ ꯌꯥꯝ ꯅꯨꯡꯉꯥꯏꯌꯦ ꯍꯣꯠꯅꯕꯗꯤ ꯌꯥꯝ ꯋꯥꯏꯌꯦ ꯑꯁꯦꯡꯕ ꯍꯥꯏꯕꯤꯒꯦ
ꯍꯥ ꯑꯗꯨꯝ ꯍꯣꯠꯅꯕ ꯀꯜꯂꯒ ꯇꯧꯑꯣꯗ
ꯍꯣꯏ
ꯑꯗꯨ ꯑꯣꯏꯔꯗꯤ ꯃꯥꯏ ꯄꯥꯛꯄ ꯑꯣꯏꯔ ꯑꯣꯏꯔꯒꯅꯤ
ꯎꯝ ꯑꯩ ꯃꯥ ꯄꯈꯣꯏꯗꯤ ꯑꯁ ꯗꯥꯎ ꯐꯩꯅꯦ ꯅꯪꯁꯦ ꯗꯥꯎ ꯐꯩꯅꯦ ꯑꯗꯨꯝ ꯍꯥꯏꯗꯣꯏꯅꯦ ꯔꯤꯖꯜꯗꯣ ꯄꯥꯁ ꯀꯩꯀꯥ ꯇꯧꯔꯛꯑꯗꯤ
ꯗꯥꯎ ꯈꯛꯇꯒꯤ ꯅꯠꯇꯦ ꯑꯩ ꯍꯣꯠꯅꯕꯒꯤꯅꯦ ꯍꯥꯏꯌꯣ
ꯑꯁꯦꯡꯕ ꯗꯥꯎꯁꯨ ꯐꯩꯌꯦ ꯑꯩꯁꯦ ꯊꯥꯖꯗꯅ ꯍꯟꯗꯛꯇꯤ ꯀꯩ ꯑꯣꯏꯗꯣꯏꯔꯣ ꯈꯪꯗꯦ ꯗꯦꯠ ꯅꯥꯏꯟ ꯑꯁꯤ ꯗꯦꯠ ꯇꯦꯟ ꯃꯅꯨꯡꯗ ꯔꯤꯖꯜ ꯊꯣꯛꯀꯅꯤ ꯍꯥꯏꯕꯅꯦꯕ
ꯑꯣ